ꯍꯜꯂꯣ
ꯑꯣ ꯇꯥꯔꯕꯣ
ꯇꯥꯔꯦ ꯇꯥꯔꯦ
ꯎꯝ ꯀꯩꯗꯧꯔꯤꯅꯣ
ꯁꯝ ꯍꯠꯂꯥꯝꯃꯤꯅꯦ
ꯁꯝꯍꯠꯂꯤꯦ
ꯀꯩꯊꯦꯜꯗ ꯌꯦꯡꯉꯒ ꯑꯩ ꯎꯔꯤꯡ ꯊꯣꯡꯕꯗꯣ ꯀ ꯀꯥꯏ ꯀꯥꯏꯗꯁꯨ ꯌꯦꯡꯒꯦꯅ ꯇꯧꯔꯝꯃꯤ
ꯌꯦꯡꯉ ꯌꯦꯡꯉ ꯑꯗꯒꯤ ꯎꯝ ꯀꯔꯤ ꯂꯐꯣꯏꯗꯣ ꯇꯩꯕꯗꯨꯁꯨ ꯇꯧꯁꯜꯂꯣ ꯑꯗꯨꯒ ꯌꯦꯡꯉꯣ ꯐꯕ꯭ꯔꯅꯤ
ꯑꯣ ꯑꯁ ꯍꯧꯖꯤꯛꯇꯤ ꯑꯩꯈꯣꯏꯗꯅꯐꯣꯏ ꯂꯩꯇꯦꯅꯦ
ꯀꯁꯨ ꯊꯑꯣꯏꯅ ꯂꯩꯔꯤꯅꯦ ꯑꯗꯨꯒꯤꯗꯃꯛꯇ ꯆꯥꯅꯤꯡꯗ꯭ꯔꯁꯨ ꯑꯩ ꯃꯃꯥꯏꯗ ꯆꯥꯛꯎꯕ ꯊꯨꯡꯉꯅ ꯑꯩꯅ ꯍꯥꯏꯈꯤꯕꯗꯣ
ꯑꯥ
ꯂꯐꯣꯏ ꯑꯃ ꯍꯥꯟꯅꯗꯤ ꯑꯩ ꯊꯥꯏꯅ ꯊꯥꯏꯅꯗꯤ ꯌꯥꯝ ꯊꯨꯅ ꯐꯩꯕ ꯍꯣꯏꯗꯣ ꯑꯅꯤꯔꯛꯍꯃꯇꯪꯗꯕꯤꯗ ꯊꯨ ꯊꯨꯅ ꯐꯈꯤꯕꯀꯣ
ꯑꯥ
ꯍꯟꯗꯛꯇꯤ ꯄꯨꯔꯥ ꯂꯐꯣꯏꯒꯤ ꯑ ꯀꯩꯅꯣꯗꯣ ꯄꯤꯁ ꯑꯃꯗꯣ
ꯑꯥ
ꯄꯨꯔꯥ ꯑꯃ ꯆꯪꯉ ꯈꯤꯇꯪ ꯈꯤꯇꯪ ꯇꯩꯅꯤꯅ ꯑꯗꯨꯐꯥꯎꯗ ꯃꯌꯥꯝ ꯆꯪꯒꯗꯣꯏꯔꯗꯤ ꯀꯌꯥꯝ ꯆꯪꯉꯤ
ꯑꯁ ꯅꯪ ꯐ ꯇꯩꯔꯝꯃꯅꯤ ꯑꯩ ꯈꯪꯉꯦ
ꯐꯖꯅ ꯇꯩꯔꯤꯅꯦ ꯍꯦꯛꯇꯅꯦ ꯍꯥꯏꯗꯤ ꯀꯪꯕ ꯈꯨꯗꯤꯡꯒꯤ ꯂꯧꯊꯣꯛꯑ ꯑꯗꯨꯝ ꯇꯩꯔꯤꯅꯦ ꯀꯪꯉꯀꯥꯟꯗ ꯑꯗꯨ ꯑꯗꯨ ꯇꯩꯕꯒꯤ ꯅꯨꯡꯉꯥꯏꯕ ꯑꯗꯣ ꯍꯥꯏꯗꯤ ꯍꯥꯀꯠ ꯆꯕ ꯀꯥ ꯂꯣꯏ ꯁꯨꯝ ꯐꯔꯛꯄꯗꯨꯗꯗꯤ ꯅꯨꯡꯉꯥꯏꯕ ꯑꯃ ꯐꯥꯎꯖꯤꯜꯂꯛꯇ꯭ꯔꯦ
ꯑꯥ
ꯑꯗꯨꯅ ꯇꯩꯒꯗꯕ
ꯗꯥꯛꯀꯨꯝꯕꯗꯗꯤ ꯍꯧꯕ꯭ꯔꯗ
ꯗꯥꯛꯀꯨꯝꯕꯁꯦ ꯗꯥꯛꯄꯤꯤ ꯑꯗꯨꯝ ꯃꯁꯥꯒꯤ ꯂꯩꯇꯥꯕꯅꯤꯗꯥꯛ ꯀꯣꯛꯅꯕ ꯍꯤꯗꯥꯛ ꯇꯩꯇ꯭ꯔꯗꯤ
ꯑꯁ ꯑꯩ ꯗꯥꯛꯇꯤ ꯈꯔ ꯂꯩꯔꯅꯦ ꯑꯩ ꯈꯪꯉꯦ
ꯗꯥꯛ ꯀꯣꯛꯅꯕ ꯍꯤꯗꯥꯛꯁꯦ ꯌꯥꯝ ꯇꯥꯡꯉꯦ ꯍꯥꯏꯅꯤ
ꯈꯪꯗꯦ
ꯑꯩꯒꯤ ꯈꯣꯡꯒꯤ ꯑꯃ ꯈꯣꯡꯗ ꯏꯁꯤꯡ ꯆꯥꯎꯕꯗ ꯈꯨꯝꯕꯒꯤ ꯗꯥꯛꯇꯨꯁꯨ ꯂꯩ ꯁꯦ ꯁꯤ ꯀꯣꯡꯅꯕ ꯍꯤꯗꯥꯛꯁꯦ ꯌꯥꯝ ꯇꯥꯡꯉꯦ ꯍꯥꯏꯌꯦꯕꯀꯣ
ꯑꯣ
ꯑꯗꯣ ꯃꯥꯏꯒꯤꯁꯨ ꯂꯩꯔꯝꯅꯤ ꯇꯣꯡꯉꯥꯟꯅ ꯃꯥꯏꯒꯤꯒ ꯈꯣꯡꯒꯤꯒꯗꯤ ꯃꯥꯟꯅꯔꯝꯃꯣꯏ ꯈꯣꯡ ꯈꯨꯨꯠ ꯀꯔꯤꯒꯤ ꯑꯗꯨꯝ ꯃꯥꯒꯤꯁꯨ ꯂꯩꯗꯤ ꯂꯩꯕꯅꯦ ꯊꯥꯒꯠꯂꯛꯄꯗ ꯑꯩ ꯑꯗꯨꯝ ꯎꯕꯗꯣ ꯑꯗꯨ ꯇꯩꯔꯒ ꯌꯦꯡꯉ ꯂꯦ
ꯍꯣꯏꯗ
ꯑꯗꯒꯤ ꯍꯥꯀꯠꯆ ꯍꯥꯀꯠꯆꯕ ꯌꯥꯝꯅ ꯍꯥꯀꯠꯆꯒꯟꯕꯒꯨꯝꯕꯗꯤ ꯇꯧꯗ꯭ꯔꯣ ꯏꯁꯥꯗ
ꯈꯔ ꯍꯥꯒꯠꯆꯩꯅꯦ ꯑꯗꯨꯒ ꯑꯩꯅ ꯍꯣꯠꯇꯠꯄꯒꯤ ꯈꯔ ꯊꯨꯞꯄꯒꯗꯣ ꯇꯧꯔꯤꯅꯦ ꯍꯥꯏꯕ
ꯑꯩꯁꯨ ꯑꯩꯗꯤ ꯌꯥꯝ ꯍꯥꯀꯠꯆꯕ ꯂꯩꯗꯅ ꯑꯗꯨ ꯍꯥꯀꯠꯄ ꯃꯌꯥꯝ ꯂꯩꯗꯅ
ꯑꯣ
ꯑꯗꯨꯗꯩꯁꯤꯗ ꯍꯤꯗꯥꯛꯁꯦ ꯑꯩꯈꯣꯏ ꯆꯦ ꯑꯃ ꯗꯣꯛꯇꯔ ꯑꯣꯏꯌꯦꯕ
ꯑ
ꯏꯁꯀꯤꯟꯒꯤ ꯑꯗꯨꯗꯨꯅ ꯃꯥꯅ ꯍꯤꯗꯥꯛ ꯑꯃ ꯍꯥꯏꯔꯛꯑꯦ ꯑꯗꯨꯗ ꯑꯗꯨ ꯇꯩꯕꯁꯦ ꯐꯅꯌꯥꯝꯕꯨꯗꯤ ꯐꯩ ꯍꯥꯀꯠꯆꯕ
ꯑꯩ ꯃꯥꯏꯗꯤ ꯑꯝꯇ ꯌꯦꯡꯊꯣꯛꯇ꯭ꯔꯗꯤ ꯁꯨꯛꯌꯥ ꯌꯥꯔꯣꯏꯗꯤ ꯌꯥꯝ ꯍꯩꯅꯗ꯭ꯔꯦ ꯁꯤꯗꯤ ꯀꯃꯥꯏꯅ ꯇꯧꯗꯣꯏꯕ ꯑꯩꯗꯤ
ꯌꯦꯡꯊꯣꯛꯑꯣ ꯀꯩꯅꯣꯗ ꯎꯝ ꯌꯥꯝ ꯍꯧꯖꯤꯛꯀꯤ ꯑꯣꯏꯅ ꯑꯩꯈꯣꯏꯆꯦ ꯑꯃ ꯁ꯭ꯀꯤꯟꯒꯤ ꯗꯣꯛꯇꯔ ꯍꯥꯏꯁꯦ ꯀꯩꯅꯣꯅꯦꯕ ꯃꯥꯗꯤ ꯑꯉꯥꯡ ꯌꯏ ꯑꯣꯏꯒꯌꯥ ꯀꯩꯅꯣ ꯄ꯭ꯔꯣꯐꯦꯁꯔ ꯀꯥꯕꯗꯣ
ꯑꯥ
ꯌꯥꯝ ꯊꯤꯅ ꯍꯩꯕꯗꯤ ꯃꯤ ꯃꯌꯥꯝ ꯑꯃ ꯃꯉꯣꯟꯗ ꯌꯥꯝ ꯊꯤ ꯌꯦꯡꯅꯕꯅꯦꯕ ꯀꯩꯅꯣ ꯇꯣꯞ ꯇꯣꯞꯄꯗꯁꯨ ꯄꯨꯏ ꯑꯗꯨꯒ ꯁꯤꯒꯤ ꯁꯥꯏꯕꯣꯔꯗꯁꯨ ꯄꯨꯒꯅꯤ
ꯑꯣ
ꯀꯃꯔꯃꯦꯁꯨ ꯄꯥꯏꯅꯤ ꯑꯗꯨꯗꯨꯒ ꯌꯦꯡꯕ ꯌꯥꯏ ꯑꯗꯨꯗꯁꯨ ꯑꯗꯒꯤ ꯑꯇꯣꯞꯄꯗ ꯌꯦꯡꯉꯁꯨ ꯌꯥꯏ꯫
ꯑꯗꯨꯗ ꯅꯪ ꯄꯩꯁꯥ ꯀꯌꯥꯗꯤ ꯆꯪꯒꯦ ꯑꯗꯨ ꯌꯦꯡꯕꯗ ꯐ꯭ꯔꯤꯔꯥ꯫
ꯑꯣ ꯑꯩꯗꯤ ꯃꯥꯒꯤ ꯌꯦꯡꯗꯤ꯫ ꯑꯩꯗꯤ ꯑꯗꯨꯝ ꯍꯥꯏꯗꯤ ꯁꯤ ꯎꯔꯤꯡ ꯈꯛꯇꯪ ꯊꯣꯡꯖꯕꯁꯤꯗꯤ ꯑꯩ ꯕꯅꯤꯅꯥꯅ ꯑꯗꯨꯝ꯫ ꯅꯐꯣꯏꯅ ꯑꯗꯨꯝ ꯐꯅꯕ ꯇꯧꯖꯔꯦꯗꯅ꯫
ꯎꯝ꯫
ꯑꯩ ꯑꯗꯨꯅꯦ ꯌꯦꯡꯗꯦ꯫
ꯏꯇꯦꯡꯁꯨ ꯌꯥꯗ꯭ꯔꯦꯍꯦ꯫
ꯌꯥꯗ꯭ꯔꯦꯗꯤ ꯀꯩꯅꯣ ꯌꯥꯗ꯭ꯔꯦꯗꯤ ꯀꯩꯅꯣ꯫
ꯃꯥꯥꯏꯒꯦ꯫
ꯎꯔꯤꯡꯗ꯫
ꯁ ꯌꯦꯡꯉ ꯌꯦꯡꯉ ꯌꯥꯝ ꯍꯩꯅꯗꯦ ꯍꯥꯏꯕ꯫
ꯍꯣꯏꯅꯦ ꯑꯗꯣ ꯐꯅꯅꯕꯗꯣ ꯑꯩꯅ ꯍꯥꯏꯔꯤꯁꯦ ꯂꯐꯣꯏꯗꯨꯅꯅꯦ ꯍꯥꯏꯗꯤ ꯂꯐꯣꯏꯗꯣ ꯍꯦꯛꯇ꯫ ꯃꯄꯨꯝ ꯁꯨꯃꯥꯏꯅ ꯀꯣꯊꯣꯛꯑꯇꯩꯕ ꯌꯥꯗꯦ ꯈꯔ ꯈꯔ ꯃꯦꯠꯈꯥꯏꯔꯅꯤꯗꯅ꯫
ꯑꯥ꯫
ꯀꯔꯀꯔ ꯃꯦꯠꯈꯥꯏꯔꯒ ꯃꯥꯒꯤ ꯀꯩꯅꯣꯗꯨꯗ꯫ ꯑꯅꯥꯕꯒꯤ ꯃꯇꯣꯟꯒꯤ ꯃꯥꯒꯤ ꯑꯀꯣꯏꯕꯗꯣ ꯂꯣꯏ ꯇꯩꯁꯜꯂꯣ꯫
ꯍꯣꯏ꯫
ꯄꯣꯝꯃꯤꯕ ꯖꯒꯥꯗꯣ ꯑꯗꯨꯗꯨꯒ꯫ ꯑ ꯑꯗꯨ ꯇꯩꯁꯜꯂꯅꯤ ꯑꯗꯨꯒ ꯀꯪꯗ꯭ꯔꯤꯀꯥꯟ ꯂꯧꯊꯣꯛꯄ ꯌꯥꯗꯦ ꯑꯗꯨꯝ ꯀꯪꯉꯀꯥꯟꯗ ꯄꯨꯔꯥ ꯀꯪꯕꯗꯣ꯫
ꯁꯨꯝ ꯅꯥꯀꯟꯒꯤꯁꯦ ꯌꯥꯝ ꯐꯖꯅ ꯐꯔꯗꯤ ꯌꯥꯔꯦ ꯑꯇꯩ ꯐ ꯐꯠꯇꯕ꯫
ꯑꯣꯏꯗꯔ ꯅꯠꯇ꯭ꯔꯒ ꯌꯦꯇꯔꯣ꯫
ꯌꯔꯥꯂꯤ ꯀꯩꯅꯣꯗ ꯌꯦꯠꯇ꯫
ꯎꯝ ꯑꯗꯨꯗꯤ ꯎꯝ ꯑꯩꯁꯨ ꯌꯦꯠꯇꯅꯤ ꯌꯥꯝ ꯊꯣꯡꯒꯠꯜꯂꯤꯁꯦ ꯀꯩꯒꯤꯅꯣ ꯈꯪꯗꯦ ꯌꯦꯠꯂꯣꯝꯗꯗ꯫ ꯊꯨꯡꯉꯤꯁꯤꯕ꯫
ꯁꯤꯁꯦ ꯑꯩ ꯁꯝ ꯆꯠꯊꯣꯛꯄꯗꯒ ꯁꯝ ꯊꯥꯗꯗ꯭ꯔꯗꯤꯅꯦ꯫ ꯑꯗꯨꯒꯤ꯫
ꯃꯤꯅ ꯁꯨꯝ ꯍꯥꯏꯅꯕꯗ ꯃꯣꯟꯗꯒꯤꯅꯤ ꯀꯩ ꯍꯥꯏꯌꯦ ꯑꯩꯈꯣꯏꯅ ꯃꯣꯟꯁꯦ ꯑꯗꯨꯝ ꯇꯨꯝꯃꯒ ꯀꯩꯅꯣ ꯄꯥꯛꯅ꯫ ꯀꯩꯅꯣ ꯇꯧꯗꯦꯗꯅ꯫
ꯑꯗꯨ ꯑꯩꯗꯤ ꯁꯤꯟꯗꯣꯛꯏ꯫
ꯁꯤꯟꯗꯣꯛꯄꯁꯦ ꯀꯔꯝ ꯀꯥꯟꯗ ꯁꯤꯟꯗꯣꯛꯀꯦ꯫
ꯑꯗꯨꯝ ꯈꯪꯗꯦ ꯑꯩ ꯑꯗꯨꯗ ꯍꯞꯇꯥ ꯑꯃꯗꯤ ꯑꯗꯨꯝ ꯐꯥ ꯃꯥꯜꯂꯤ꯫ ꯗꯦꯏ꯫
ꯑꯩꯗꯤ ꯃꯣꯟꯗꯤ ꯁꯨꯡꯆꯟ ꯁꯤꯟꯗꯣꯛꯇꯦ ꯍꯣꯏ ꯃꯣꯟꯒꯤ ꯃꯨꯟꯒꯨꯝꯗꯨꯕꯨꯗꯤ ꯁꯤꯟꯗꯣꯛꯏꯀꯣ꯫
ꯃꯣꯟ ꯃꯣꯟꯒꯨꯝꯅꯦ ꯑꯩꯅ ꯍꯥꯏꯁꯦ ꯃꯣꯟꯗꯤ ꯁꯤꯟꯗꯣꯛꯇꯦꯍꯦ꯫
ꯍꯣꯏ ꯑꯗꯨ ꯑꯗꯨ ꯇꯔꯁꯨ ꯍꯞꯇꯥ ꯑꯃꯗꯤ ꯍꯦꯜꯂꯝꯅꯤꯗ ꯍꯥꯏꯗꯤ꯫ ꯈꯪꯗꯦ ꯑꯩ ꯍꯥꯟꯅꯗꯤ ꯈꯪꯉꯝꯗꯦ ꯍꯧꯖꯤꯛ ꯈꯛꯇ ꯈꯪꯉꯤꯅꯦ꯫
ꯑꯗꯣ ꯀꯩꯅꯣ ꯐꯤꯗꯥꯗꯁꯨ ꯂꯩ ꯃꯥꯜꯂꯤꯗ꯫
ꯐꯤꯗ꯫
ꯍꯣ꯫
ꯍꯣꯏ ꯀꯣꯇꯟꯒꯨꯝꯕ ꯑꯗꯨꯝꯕꯅ ꯐꯝꯅꯤ꯫
ꯀꯥꯏꯗꯒꯤ ꯑꯗꯨꯗ꯫
ꯑꯗꯒꯤ ꯑꯁ ꯈꯪꯗꯦ ꯍꯥꯀꯠꯆꯒꯟꯕꯁꯤꯅ ꯑꯩꯗꯣ ꯀꯃꯥꯏꯅ ꯐꯗꯣꯏꯅꯣ꯫ ꯈꯪꯗꯦ꯫ ꯗꯥꯛꯀꯤ ꯗꯥꯛ ꯉꯥꯛꯇ ꯉꯥꯏꯔꯦꯕ ꯍꯣꯇꯠꯄꯗ꯫
ꯑꯁ ꯌꯥꯗ꯭ꯔꯦ ꯌꯥꯗ꯭ꯔꯦ ꯑꯩ ꯀꯦꯕ ꯍꯩꯕ꯭ꯔꯥ ꯁꯨ ꯍꯩꯕ ꯅꯠꯇꯕ꯫ ꯑꯗꯨꯏ ꯁꯤꯒꯣ ꯁꯨꯃꯥꯏꯅ ꯇꯧꯕ ꯃꯥꯏꯁꯤꯗ ꯀꯦꯕꯁꯨ ꯌꯥꯗꯦꯕ ꯍꯦꯟꯖꯜꯂꯦꯕ꯫
ꯑꯧ ꯑꯩ ꯑꯩ ꯍꯟꯗꯛ ꯈꯔ ꯐꯧꯔꯒ ꯑꯃꯨꯛ ꯌꯥꯔꯛꯇ꯭ꯔꯤꯁꯦ ꯑꯩꯗꯣ ꯍꯟꯗꯛ ꯍ꯫ ꯌꯥꯎꯕꯗꯤ ꯀꯩ ꯀꯩꯅꯣ ꯃꯌꯥꯝ ꯌꯥꯎꯋꯤꯗꯅ
ꯑꯥ꯫
ꯑꯗꯣ ꯁꯤ ꯌꯥꯎꯔꯣꯏ ꯈꯪꯕꯖꯦ ꯌꯥꯎꯅꯤꯡꯕꯅꯤꯅ ꯑꯗꯨꯝ ꯇꯧꯁꯟꯕꯗꯅꯦꯕ ꯐꯔꯕꯗꯣ ꯁꯥꯏꯌꯦ ꯖꯒꯣꯏ꯫
ꯍꯩꯕ꯭ꯔꯥꯕ꯫
ꯍꯩꯕ ꯍꯥꯏꯁꯦ ꯀꯩꯁꯨ ꯍꯩꯇ꯭ꯔꯃꯛꯁꯨ ꯈꯔ ꯑꯗꯨꯝ ꯌꯥꯅ ꯌꯥꯅꯕ ꯑꯗꯨꯝ ꯄꯪꯁꯥ ꯁꯥꯖꯜꯂꯤ꯫ ꯑꯗꯣ ꯑꯈꯣꯏ ꯑꯩ ꯁꯨꯃꯥꯏꯅ ꯖꯒꯣꯏ ꯎꯝ ꯁꯥꯕ ꯆꯠꯄꯗꯤ ꯑꯍꯨꯝꯂꯛ ꯁꯨꯔꯦꯕꯀꯣ꯫ ꯄꯨꯟꯁꯤꯒꯤ ꯑꯣꯏꯅ ꯑꯍꯨꯝꯂꯛ ꯊꯥꯏꯅ ꯑ ꯇꯨ ꯊꯥꯎꯖꯟ ꯇ꯭ꯋꯦꯟꯇꯤ ꯋꯥꯟꯗ ꯑꯃ ꯑꯗꯒꯤ ꯍꯟꯗꯛ ꯆꯍꯤ ꯑꯗꯒꯤ ꯑꯅꯤꯔꯛ ꯑꯃ ꯁꯤ ꯑꯍꯨꯝꯂꯛ ꯈꯛꯇꯛ ꯉꯥꯏꯔꯤ ꯖꯒꯣꯏ ꯍꯥꯏꯔꯒ ꯃꯌꯥꯝꯒ ꯁꯥꯃꯤꯟꯅꯕꯗꯣ
ꯑꯥ꯫
ꯑꯗꯨꯗꯨꯅ ꯑꯉꯥꯡ ꯑꯣꯏꯔꯤ ꯀꯥꯟꯗ ꯑꯩꯅ ꯀ꯭ꯂꯥꯁ ꯋꯥꯟ ꯀꯔꯤ ꯀꯥꯟꯗꯥ ꯑꯃ ꯁꯥꯒ꯭ꯔꯦ ꯑꯗꯒꯤ ꯃꯃꯥꯡ ꯆꯍꯤꯗ ꯑꯃꯒ ꯁꯥꯒ꯭ꯔꯦ꯫
ꯑꯣ꯫
ꯑꯇꯩꯗꯤ ꯁꯥꯥꯗ꯭ꯔꯤ꯫ ꯅꯪꯗꯤ ꯁꯥꯔꯕꯣ꯫
ꯑꯩ ꯑꯃꯨꯛꯐꯥꯎ ꯁꯥꯗ꯭ꯔꯤ
ꯑꯗꯒꯤ ꯁ꯭ꯀꯨꯜꯒꯤ ꯑꯣꯏꯔꯣ ꯀꯩꯅꯣꯝ ꯀꯩꯅꯣꯝꯗ ꯑꯩꯗꯤ ꯑꯝ ꯌꯥꯎꯗꯦꯗ ꯑꯝꯇ ꯑꯃꯨꯛ ꯇꯪꯗꯤ ꯌꯥꯎꯒ꯭ꯔꯦ꯫ ꯃꯌꯥꯝꯒꯤ ꯑꯣꯏꯅ ꯁꯨꯃꯥꯏꯅ ꯑꯣꯏꯗꯣꯏꯅꯦꯕ ꯀ꯭ꯂꯥꯁ ꯇꯨꯖꯤꯗ ꯎꯝ ꯑ ꯑꯩꯈꯣꯏꯒꯤ ꯑꯣꯖꯥ ꯃꯤꯁ ꯁꯤꯅ ꯀꯃꯥꯢ ꯇꯧꯒꯦꯗ ꯃꯥꯖꯦ ꯀꯣꯛ ꯌꯥꯝ ꯂꯩꯗꯣꯏꯅꯦꯕ ꯃꯔꯝꯗꯤ ꯑꯩꯈꯣꯏ ꯃꯌꯥꯝꯁꯤꯗ ꯑꯃꯅ ꯃꯥꯒꯤ ꯀꯩꯅꯣ ꯃꯌꯥꯝꯁꯦ ꯃꯈꯟ ꯃꯈꯟ ꯃꯈꯟ ꯁꯥꯍꯟꯕꯗꯣ ꯍꯥꯏꯗꯤ ꯐꯦꯁꯟ ꯁꯣ ꯊꯣꯛꯄꯒꯤ ꯇꯥꯏꯞꯇ ꯊꯣꯛꯑꯒ ꯃꯥꯏ ꯃꯥꯥꯏꯒꯤ ꯑ ꯗ꯭ꯔꯦꯁꯁꯦ ꯃꯈꯟ ꯃꯈꯟ ꯍꯥꯏꯗꯤ ꯀꯩꯅꯣꯒꯤ ꯑꯣꯏꯅ ꯃꯤ ꯑꯇꯣꯞꯄꯒꯤ ꯂꯝꯒꯤ ꯁꯦꯠꯇꯕꯤꯗ ꯑꯩꯈꯣꯏꯒꯤ ꯃꯅꯤꯄꯨꯔꯒꯤ ꯑꯣꯏꯔꯤꯕ ꯂꯝꯒꯤ ꯀꯩꯅꯣꯒꯩ ꯁꯦꯠꯍꯟꯕꯗꯣ ꯃꯩꯇꯩꯒꯤ ꯑꯣꯏꯕ ꯗ꯭ꯔꯦꯁ ꯃꯈꯜ ꯃꯈꯜ ꯂꯩꯗꯅ ꯃꯌꯥꯝ ꯑꯃ
ꯑꯥ
ꯑꯗꯨ ꯁꯦꯠꯍꯜꯂꯦ ꯑꯗꯨꯗꯨꯒ ꯊꯣꯛꯈꯤ ꯑꯗꯨꯗꯒꯤ ꯑꯃꯨꯛ ꯍꯟꯅ ꯌꯥꯎꯗ꯭ꯔꯤꯗ ꯌꯥꯎꯕꯖꯨ ꯊꯣꯛꯄꯖꯨ ꯏꯁꯨ ꯏꯀꯥꯏ ꯍꯩꯖꯨ ꯍꯩꯖ
ꯑꯩꯁꯨ ꯀꯣꯂꯦꯖ ꯀꯥꯔꯤꯉꯩꯗ ꯊꯣꯛꯄꯒꯤꯒ ꯑꯣꯖꯥꯅ ꯅꯝꯗꯅꯒ ꯀꯩꯅꯣ ꯇꯧꯋꯦꯕ ꯃꯤꯡꯒ ꯏꯁꯜꯂꯦꯕ ꯅꯝꯗꯅ ꯑꯗꯨꯝ ꯌꯥꯎ ꯍꯥꯏꯗꯤ ꯀꯣꯂꯦꯁ ꯀ ꯀꯥꯔꯛꯑꯗꯤ ꯄꯩꯁꯥꯗꯣ ꯌꯥꯝ ꯃꯦꯕ ꯈꯪꯕ꯭ꯔꯥ ꯗ꯭ꯔꯦꯁꯇꯪ ꯀꯩꯅꯣ ꯇꯧꯅꯕ ꯍꯣꯠꯅꯕꯗ ꯆꯣꯞꯅ ꯊꯣꯛꯄꯁꯨ ꯌꯥꯗꯦꯗꯅ
ꯗ꯭ꯔꯦꯁꯇ ꯅꯠꯇꯦ ꯀꯦꯕꯒꯤ ꯃꯦꯀꯞ ꯗ꯭ꯔꯦꯁ ꯀꯤ ꯌꯥꯝꯒꯔꯥ ꯖꯥꯠꯅꯦ ꯒ꯭ꯌꯥꯟꯒ ꯇꯥꯗꯦ ꯑꯩꯈꯣꯏ ꯑꯗꯨ ꯑꯗꯨ ꯑꯣꯢ ꯇꯥꯔꯖꯨ ꯌꯥꯎꯗꯤ ꯑꯝꯇꯪꯗꯤ ꯌꯥꯎꯅꯤꯡꯉꯤ ꯑꯩꯗꯣ ꯎꯝ ꯑꯝꯇ ꯌꯥꯥꯍꯧꯗꯕꯗꯣ ꯇꯦꯟꯗꯗꯤ ꯑꯩꯁꯦ ꯑꯔꯣꯏꯕꯅꯤ ꯌꯥꯎꯒꯦꯅ ꯈꯟꯖꯕꯁꯤꯗꯅ ꯑꯃꯨꯛ ꯑꯗꯨꯝ ꯇꯧꯒꯤꯗ꯭ꯔꯦ꯫
ꯑꯥ
ꯏꯔꯥꯡ ꯐꯠꯇꯦꯅ ꯑꯗꯒꯤꯗꯤ ꯏꯂꯚꯦꯟ ꯇꯨꯋꯦꯞꯇꯅ ꯑꯃꯨꯛ ꯏꯂꯚꯦꯟꯗꯅ ꯑꯃꯨꯛ ꯌꯥꯎꯒꯦ ꯇꯧꯔꯒ ꯅꯥꯗꯅ ꯑꯃꯨꯛ ꯌꯥꯎꯍꯧꯗ꯭ꯔꯦ꯫ ꯇꯣꯞꯁꯨ ꯌꯥꯎꯗꯦ ꯑꯗꯨꯅ ꯀꯣꯂꯖꯁꯤꯗꯗꯤ ꯁꯣꯏꯗꯅ ꯌꯥꯎꯒꯦꯅ ꯈꯜꯂꯤꯕꯅꯤ꯫ ꯑꯗꯨꯝ ꯈꯪꯗ꯭ꯔꯤ ꯌꯥꯎꯔꯗꯤ ꯌꯦꯡꯕꯒ ꯂꯥꯛꯑꯣꯏꯗ꯭ꯔꯣ꯫
ꯍ ꯇꯨ
ꯑꯗꯨꯅꯦ ꯑꯩꯅ ꯈꯜꯂꯤꯁꯦ ꯎ ꯎꯝ ꯃꯦꯀꯞꯁꯤꯗꯤ ꯑꯩꯅ ꯑꯗꯨꯝ ꯉꯝꯅ ꯉꯝꯅꯕ ꯀꯌꯥ ꯈꯜꯂꯕ ꯑꯗꯨꯒ ꯗ꯭ꯔꯦꯁꯇꯨ ꯈꯛꯇꯪ ꯌꯦꯟ ꯇꯧꯅꯕ
ꯗ꯭ꯔꯦꯁꯇꯅꯤꯀꯣ ꯃꯤꯅ ꯆꯣꯞꯅꯗꯣꯏꯁꯦ
ꯑꯗꯨꯅꯦ ꯑꯗꯣ ꯍꯧꯖꯤꯛꯀꯥꯟꯗꯤ ꯗ꯭ꯔꯦꯁꯁꯦ ꯋꯥꯏꯕ ꯌꯥꯔꯦꯗ
ꯍꯣꯏ
ꯇꯧꯔꯁꯨ ꯑꯗꯨꯅ ꯋꯥꯏꯕꯗꯣ ꯃꯌꯥꯝ ꯑꯃ ꯂꯤꯁꯤꯡ ꯇꯔꯥ ꯀꯨꯟꯇꯪꯗ ꯁꯛꯄꯗꯤ ꯂꯤꯁꯤꯡ ꯁꯤꯡꯉꯑ ꯑꯅꯤ ꯆꯤꯡꯊꯣꯛꯑꯒ ꯋꯥꯏꯕꯅ ꯐꯔꯅꯤ
ꯑꯣꯏ ꯑꯃꯔꯣꯝꯗꯗꯤ ꯀꯩ ꯍꯥꯏꯗꯤ ꯐꯣꯇꯣ ꯀꯥꯞꯈꯤꯕ ꯄꯣꯠꯇꯣ ꯑꯩꯈꯣꯏꯗꯣ
ꯁꯦꯠꯅꯤꯡꯕ ꯅꯠꯇꯕꯅꯤꯅ ꯑꯗꯣ ꯀꯤꯕꯗꯣ ꯍꯩ ꯇꯦ ꯍꯥꯏꯗꯣ ꯀꯩꯅꯣ ꯇꯧꯁꯦ ꯀꯩꯅꯣ ꯇꯧꯕ ꯎꯝ ꯑꯩꯁꯨ ꯍꯩꯇꯦꯕꯀꯣ ꯌꯨꯇꯌꯨꯕ ꯇꯁꯨꯨꯝ ꯌꯦꯡꯒꯅꯤ ꯍꯩꯇ꯭ꯔꯁꯨ ꯕꯨꯠ ꯃꯥꯜꯂꯁꯨ ꯋꯥꯎꯒꯦꯔꯥ ꯈꯣꯠꯀꯦꯔꯥ ꯑꯗꯨꯝ ꯀꯦꯕ ꯁꯝꯅꯅ ꯂꯩꯔꯣꯕ ꯍꯥꯏꯗꯤ ꯅꯣꯡꯃꯗ ꯑꯣꯏꯔꯁꯨ ꯑꯗꯨꯝ ꯇꯥꯊꯣꯛ ꯇꯥꯊꯣꯛ ꯑꯗꯨꯝ ꯍꯥꯏꯗꯤ ꯑꯍꯝꯕ ꯇꯝꯕꯒꯤꯗꯤ ꯈꯔ ꯑꯍꯣꯡꯕ ꯄꯣꯠꯇꯣ ꯇꯧꯔꯅꯤꯗꯅ
ꯑ
ꯑꯗꯨꯒ ꯑꯗꯨꯝ ꯇꯝꯃꯣ ꯑꯗꯨꯝ ꯇꯝꯃꯀꯥꯟꯗꯅꯦ ꯈꯔ ꯍꯩꯔꯛꯀꯅꯤ ꯑꯩꯁꯨ ꯍꯧꯖꯤꯛꯀꯤꯁꯨ ꯌꯥꯝ ꯍꯩꯕ ꯑꯣꯏꯗ꯭ꯔꯤ ꯁꯨꯝ ꯇꯧꯔꯛꯦ ꯈ ꯈꯔ ꯍꯔꯑꯦ ꯑꯣ ꯁꯨꯝ ꯁꯨꯝ ꯁꯨꯝ ꯇꯧꯔ ꯍꯔꯗꯣꯏ ꯁꯨꯝ ꯃꯈꯜ ꯃꯈꯜꯁꯦ ꯁꯨꯝ ꯀꯦꯔꯛꯑꯗꯤ ꯑꯩ ꯁꯤ ꯆꯥꯅꯩꯩꯅ ꯍꯥꯏꯕꯗꯣ ꯈꯪꯉꯛꯄꯅꯦꯕ
ꯍꯣꯏ ꯑꯩ ꯏꯃꯥꯟꯅꯕꯤ ꯑꯃꯁꯨ ꯑꯗꯨꯃꯥꯏꯅ ꯇꯧꯔꯤꯅꯦ
ꯎꯝ ꯍꯥꯏꯗꯤ ꯃꯤꯁꯦ ꯑꯍꯝꯕ ꯀꯦꯞꯇ ꯍꯦꯛ ꯊꯕꯛ ꯈꯨꯗꯤꯡꯃꯛ ꯑꯍꯥꯟꯕꯗꯗꯤ ꯑꯝꯇ ꯑꯣꯏꯗ꯭ꯔꯤꯁꯤꯅꯦ
ꯑꯣ
ꯑꯩꯁꯨ ꯊꯥꯏꯅ ꯀꯣꯔꯣꯅꯥꯒꯤ ꯃꯅꯨꯡꯗꯨꯗ ꯁ꯭ꯀꯨꯜꯗꯨ ꯆꯠꯇ꯭ꯔꯦ ꯀꯩꯝ ꯆꯠꯇ꯭ꯔꯕꯅꯤꯅ ꯑꯗꯨꯗꯗꯤ ꯇꯧꯗ꯭ꯔꯤ ꯑꯣꯏꯅ ꯌꯦꯡꯕꯗꯧ ꯎꯐꯣꯟꯗ
ꯑꯥ
ꯌꯥꯝ ꯌꯦꯡꯉꯦ ꯚ ꯑꯩꯁꯦ ꯑꯗꯨ ꯃꯇꯝꯗ ꯌꯦꯡꯕꯁꯦ ꯑꯗꯩ ꯆꯥꯅ ꯊꯛꯅꯕ ꯁꯥꯕ ꯌꯥꯝ ꯌꯦꯡꯉꯦ ꯑꯗꯨꯗꯨꯒ ꯎ ꯑꯗꯨ ꯃꯇꯝꯗꯕꯨꯗꯤ ꯃꯦꯀꯞ ꯀꯩꯀꯥ ꯂꯩꯇꯃꯤꯅ ꯀꯦꯗꯦꯀꯣ ꯑꯗꯨ ꯀꯣꯟꯅ ꯂꯩꯔꯤꯕ ꯂꯩ ꯀꯣꯟꯅ ꯑꯩꯈꯣꯏ ꯆꯤꯣꯏꯒꯤ ꯂꯩꯔꯛꯄꯗꯒꯤ ꯃꯣꯏꯗꯤ ꯀꯤꯕ ꯃꯣꯏꯁꯨ ꯍꯩꯇꯦ ꯂꯩꯕ ꯑꯗꯨꯒ ꯑꯩꯅ ꯑꯗꯨꯝ ꯑꯗꯨꯝ ꯑꯗꯨꯝ ꯇꯧꯕꯗꯒꯤ ꯈꯔ ꯈꯔ ꯈꯔ ꯈꯔ ꯍꯥꯏꯔꯛꯑꯦ ꯑꯍꯥꯟꯕꯗꯗꯤ ꯀꯤꯅꯕ ꯃꯥꯂꯅ ꯋꯥꯋꯦꯅ ꯍꯥꯏꯔꯝꯃꯤꯅꯦ ꯍꯧꯖꯤꯛ ꯍꯧꯖꯤꯛꯁꯨ ꯑꯗꯣ ꯏꯁꯀꯤꯟꯁꯦ ꯐꯖꯅ ꯅꯥꯜꯂꯗꯤ ꯀꯩꯁꯨ ꯇꯧꯔꯣꯏꯗꯕ ꯑꯩꯈꯣꯏꯅ ꯏꯁꯀꯤꯟ ꯀꯦꯌꯔꯗꯤ ꯇꯧꯗ꯭ꯔꯦ ꯀꯦꯕꯗꯨꯅꯗꯤ ꯌꯥꯗꯦꯗꯣ
ꯍꯅ ꯐꯖꯅꯤꯡꯈꯤꯕ
ꯁꯀꯤꯟ ꯀꯦꯌꯔꯗꯣ ꯐꯖꯅ ꯇꯧꯔꯗꯤ ꯃꯥꯏꯒꯁꯦ ꯗ꯭ꯔꯥꯏ ꯑꯩꯒꯤ ꯌꯥꯝ ꯅꯨꯡꯉꯥꯏꯇꯕ ꯍꯥꯏꯔꯦ ꯃꯥꯏꯁꯦ ꯗ꯭ꯔꯥꯏꯁꯦ ꯈꯛ ꯈ ꯈ ꯈꯛꯁꯨ ꯀꯪꯉꯒꯅꯦ ꯑꯣꯏꯔꯅꯤ ꯑꯗꯨꯒ ꯍꯨꯃꯥꯡꯁꯨ ꯑꯗꯨꯛꯀꯤ ꯃꯇꯤꯛ ꯇꯥꯕ ꯁꯤꯗꯅꯦꯕ ꯇꯩꯕꯗ ꯀꯩꯝ ꯌꯥꯗ꯭ꯔꯤꯁꯦ
ꯎ
ꯍꯥꯏꯗꯤ ꯗ꯭ꯔꯥꯏ ꯑꯣꯏꯅ ꯗ꯭ꯔꯥꯏꯒꯤ ꯇꯩꯔꯒ ꯑꯣꯏꯂꯤ ꯁꯨꯝ ꯑꯣꯏꯔꯦ ꯑꯗꯒꯤ ꯃꯥꯏꯁꯦ ꯑꯣꯏ ꯑꯩꯒꯤ ꯇꯩꯒꯦ ꯇꯧꯔꯒ ꯅꯃꯨꯗ꯭ꯔꯥꯏ ꯑꯃ ꯑꯣꯏꯕ ꯌꯥꯗ꯭ꯔꯦ ꯀꯝꯕꯥꯏꯅꯦꯁꯟꯒꯤ ꯃꯨꯛ ꯁꯤꯖꯤꯅ ꯖꯤꯔꯥꯅ ꯈꯜꯂꯤꯅꯤ
ꯁꯤꯁꯤꯅꯎ
ꯑꯣ ꯀꯝꯕꯥꯏꯅꯦꯁꯟꯒꯤ ꯁꯤꯖꯤꯟꯅꯕ ꯍꯥꯏꯔꯒ ꯃꯦꯀꯞꯇꯗꯤ ꯀꯝꯕꯥꯏꯅꯦꯁꯟꯒꯤ ꯂꯩꯔꯝꯃꯣꯏꯗꯅ ꯑꯗꯨꯗꯅꯦꯕ ꯂꯨꯔꯤꯁꯦ ꯌꯥꯝ ꯂꯔꯤꯁꯤꯦ ꯑꯗꯨꯅꯤ
ꯑ
ꯑꯗꯨꯅ ꯀꯩꯀꯩꯗꯅꯣ ꯈꯪꯗꯦ ꯑꯗꯣ ꯈꯔ ꯑꯝꯇ ꯂꯩꯃꯤꯟꯅꯁꯦ ꯈꯪꯉ ꯍꯪꯗ
ꯀꯁ ꯅꯪꯥꯏꯒ ꯂ ꯑꯗꯨꯣꯕꯥꯥꯕꯞꯇ
ꯃꯦꯀꯞ ꯃꯦꯀꯞ ꯅꯠꯇꯗꯦꯗ ꯑꯗꯨꯝ ꯗ꯭ꯔꯦꯁ ꯄꯕꯨ ꯑꯣꯏꯔꯣ ꯆꯠꯂꯒ ꯂꯩꯃꯤꯟꯅꯅꯕ
ꯍꯣꯏ ꯑꯗꯨꯕꯨꯗꯤ ꯌꯥꯏ ꯕꯦꯁ ꯀꯗ
ꯍꯣꯏ ꯑꯗꯣ ꯍꯟꯗꯛꯀꯤ ꯅꯣꯡꯃꯥꯏꯖꯤꯡꯁꯤꯗ
ꯃꯤꯒꯤ ꯂꯩꯒꯗꯕ ꯑꯣꯏꯇꯥꯔꯗꯤꯅꯦ ꯑꯩꯅ ꯑꯄꯥꯝꯕ ꯃꯌꯥꯝ ꯊꯣꯛꯂꯛꯑꯅꯤ ꯑꯩꯒꯤ ꯂꯩꯒꯗꯕ ꯑꯣꯏꯔꯒꯅꯅꯦ ꯑꯄꯥꯝꯕꯗꯤ ꯊꯣꯛꯂꯛꯑꯁꯤ
ꯑꯗꯨꯏꯗꯁꯨ ꯅꯠꯇꯦꯅꯦ ꯄꯩꯁꯥꯥꯁꯦ ꯂꯩꯔꯗꯤꯅꯦ ꯑꯝꯇ ꯐꯖꯕ ꯊꯣꯛꯂꯛꯇꯦ ꯂꯩꯒꯦ ꯆꯠꯂꯒ ꯑꯗꯨꯒ ꯊꯑꯣꯏꯅ ꯀꯩꯅꯣꯃ ꯁꯨꯝ ꯆꯨꯝꯅꯗꯒꯤ ꯆꯠꯂꯨꯕꯗꯨꯗ